ꯑ ꯍꯜꯂꯣ ꯇꯥꯏ ꯇꯥꯏ
ꯇꯥꯕ꯭ꯔꯣ ꯅꯨꯡꯉꯥꯏꯔꯤ ꯅꯨꯡꯉꯥꯏꯔꯤꯕ꯭ꯔꯣ
ꯔꯣꯏ ꯅꯨꯡꯉꯥꯏꯌꯦ
ꯀꯥꯏꯗ ꯂꯩꯒꯦ ꯍꯧꯖꯤꯛꯀꯥꯟꯁꯤꯗꯤ
ꯑꯩꯗꯤ ꯃꯄꯥꯟꯗ ꯂꯩꯌꯦ ꯍꯨꯖꯤꯛꯁꯦ
ꯑꯁ ꯌꯥꯝ ꯅꯨꯡꯉꯥꯏꯍꯦ ꯅꯣꯏ ꯁꯤꯗꯤ
ꯅꯨꯡꯉꯥꯏꯇꯦꯗꯥ ꯈꯣꯏ
ꯑꯁ ꯅꯨꯡꯉꯥꯏꯔꯝꯒꯅꯤꯗ ꯑꯩꯈꯣꯏꯗꯤ ꯑꯁ ꯌꯥꯝ ꯌꯥꯝ ꯋꯥꯏꯍꯦ ꯑꯁ ꯀꯣꯜꯇꯧꯔꯁꯨ ꯐꯖꯅ ꯄꯥꯏꯗꯦ ꯋꯥꯔꯤ ꯐꯖꯅ ꯋꯥꯔꯤ ꯁꯥꯟꯅꯗꯦ ꯀꯩꯗꯧꯔꯝꯃꯤꯅꯣ
ꯍꯧꯖꯤꯛꯔꯣ
ꯍꯣꯏ
ꯍꯧꯖꯤꯛꯇꯤꯗꯨꯝ ꯐ꯭ꯔꯤꯗ ꯐꯝꯃꯒ ꯂꯩꯌꯦ
ꯑꯁ ꯅꯪꯒꯤ ꯈꯣꯟꯖꯦꯜꯁꯤꯗꯤ ꯀꯥꯏꯗ ꯂꯩꯕꯅꯣ ꯅꯪ
ꯑꯃꯗꯤ ꯀꯩꯗꯧ ꯀꯩꯗꯧꯕ꯭ꯔꯥ ꯍꯧꯖꯤꯛ
ꯑꯁ ꯃꯥꯗꯤ ꯏꯔꯨꯅꯤꯉꯥꯏ ꯆꯠꯈ꯭ꯔꯦꯅꯦ ꯃꯥ ꯆꯪꯉꯗꯤ ꯑꯃꯨꯛ ꯑꯩ ꯆꯠꯀꯅꯤ ꯍꯧꯖꯤꯛ ꯃꯥꯕꯨꯨ ꯉꯥꯏꯔꯒ ꯂꯩꯕꯅꯦ
ꯑ ꯎꯝ ꯑꯗꯨ ꯄꯨꯡ ꯀꯌꯥꯗꯤ ꯑꯩꯒꯤ ꯗ꯭ꯌꯨꯇꯤ ꯑꯣꯚꯔ ꯇꯥꯏꯃꯤꯡꯁꯨ ꯂꯣꯏꯒꯗꯕꯅꯤ ꯄꯨꯡ ꯀꯌꯥ ꯀꯌꯥ ꯆꯥꯛ ꯆꯥꯗꯨꯏꯕꯥ
ꯑꯩꯈꯣꯏ ꯏꯔꯨꯕ ꯂꯣꯏꯔꯤꯗꯤ ꯑꯗꯨꯝ ꯆꯥꯔꯅꯤꯗ ꯑꯁ ꯉꯁꯤ ꯀꯩꯅꯣ ꯕꯖꯥꯔ ꯆꯥꯕ ꯅꯨꯡꯁꯥꯁꯦ ꯌꯥꯝ ꯁꯥꯕꯗ ꯑꯁ ꯌꯥꯝ ꯋꯥꯏꯑꯦꯗ ꯉꯁꯤꯁꯦ
ꯎꯝ ꯀꯔꯤ ꯅꯨꯡꯇꯤꯒꯤ ꯆꯥꯠꯕ꯭ꯔꯥ ꯕꯖꯥꯔꯁꯦ
ꯀꯩꯅꯣ ꯃꯣꯏ ꯈꯨꯟꯒꯤ ꯄꯣꯠ ꯆꯩꯩ ꯑꯃ ꯂꯧꯅꯤꯡꯉꯥꯏ ꯆꯠꯄꯅꯤꯗ ꯒꯥꯔꯤꯒꯤꯀꯣ ꯑꯁ ꯌꯥꯝ ꯋꯥꯏꯍꯦ ꯉꯁꯤꯁꯤꯗꯤ ꯅꯪꯁꯨ ꯆꯥꯠꯅꯤꯡꯗ꯭ꯔꯣ
ꯀꯔꯤ ꯍꯥꯏꯕ
ꯅꯪꯗꯤ ꯆꯠꯅꯤꯡꯗ꯭ꯔꯣ ꯍꯥꯏꯕꯅꯤꯗ ꯊꯕꯛꯀꯨꯝꯕ ꯅꯪ ꯅꯪꯒꯤꯗꯤ ꯊꯕꯛ ꯂꯩꯕꯅꯤꯅ ꯆꯥꯅꯤꯡꯉꯣꯏꯅ
ꯎꯝ ꯅꯠꯇꯦ
ꯋꯥꯕ꯭ꯔꯣ ꯑꯁ ꯌꯥꯝ ꯋꯥꯕ ꯃꯥꯂꯦꯍꯦ ꯅꯪꯒꯤꯁꯤꯗꯤ
ꯄꯥꯗꯦꯗ ꯑꯗꯨꯝ ꯐꯃꯨꯡꯗ ꯑꯗꯨꯝ ꯂꯩꯕꯒꯤꯕ ꯑꯗꯨꯝ
ꯑꯁ ꯑꯃꯨꯛ ꯆꯪꯉꯛꯌꯦꯅꯦ ꯃꯥꯁꯦ ꯑꯩ ꯏꯔꯨꯕ ꯆꯠꯂꯤꯅꯤ ꯍꯧꯖꯤꯛꯇꯤ ꯍꯦꯔꯣ ꯆꯪꯉꯦ ꯃꯥꯒ ꯋꯥꯔꯤ ꯁꯥꯥꯟꯅꯒꯦꯔꯣ
ꯑꯃ ꯑꯗꯨꯝ ꯌꯥꯏ ꯑꯁ ꯃꯄꯥꯜ ꯅꯤꯗ ꯑꯗꯨꯝ ꯁꯥꯟꯅꯔꯁꯨ ꯌꯥꯢ ꯁꯥꯟꯅꯗ꯭ꯔꯁꯨ ꯌꯥꯢ
ꯑꯁ ꯃꯥ ꯃꯥꯗꯤ ꯋꯥꯔꯤ ꯁꯥꯟꯅꯕꯁꯦ ꯌꯥꯝ ꯍꯩꯌꯦ ꯛꯩꯈꯣꯢꯗꯤ ꯍꯩꯇꯦ
ꯎꯝ ꯃꯥꯗꯤ ꯎ ꯃꯥꯗꯤ ꯅꯨꯄꯤꯗꯨꯗ ꯋꯥꯔꯤ ꯌꯥꯝ ꯁꯥꯕꯅꯦ ꯃꯥꯗꯣ
ꯑꯁ ꯅꯕꯥꯅꯤ ꯆꯞ ꯃꯥꯟꯅꯩꯍꯦ ꯍꯧꯖꯤꯛꯀꯥꯟꯁꯤꯗꯤ
ꯑꯦꯁ ꯑꯩ ꯃꯥꯅ
ꯅꯪꯁꯨ ꯇꯧꯋꯦꯅ ꯑꯗꯨ ꯑꯁ ꯅꯕꯥꯏꯅꯤ ꯆꯥꯞ ꯃꯥꯅꯩꯗ ꯍꯧꯖꯤꯛꯀꯥꯟꯁꯤ
ꯃꯥꯅ ꯃꯥꯅ ꯍꯦꯜꯂꯤ ꯑꯩꯉꯣꯟꯗꯒꯤ ꯃꯥꯅ ꯍꯦꯜꯂꯦ ꯑꯩꯉꯣꯟꯗꯒꯤ
ꯕꯦꯡꯒ꯭ꯔꯥꯎꯟ ꯈꯣꯟꯖꯦꯜꯁꯤꯗꯤ ꯌꯥꯝ ꯀꯜꯂꯤꯍꯦ
ꯍꯧꯖꯤꯛꯇꯤ
ꯍꯧꯖꯤꯛꯇꯤ ꯌꯥꯔꯦ
ꯍꯨꯏ ꯃꯆꯥ ꯑꯃ ꯂꯩꯕꯒꯤꯒꯣ
ꯑꯁ
ꯏꯇꯥꯎꯁꯤ
ꯑꯁꯤꯗꯁꯨ ꯍꯨꯢ ꯑꯃꯗꯤ ꯄꯨꯔꯛꯄ ꯌꯥꯏꯍꯦ ꯅꯪꯁꯨ
ꯌꯥꯝ ꯇꯥꯡꯕꯅꯦ ꯑꯗꯨꯒꯨꯝꯕꯗꯤ ꯂꯦ ꯀꯔꯤꯅꯣ ꯑꯩ ꯆꯥꯅꯤꯡꯁꯨ ꯆꯥꯅꯤꯡꯗꯦ ꯍꯧꯖꯤꯛꯁꯦ
ꯑꯁ ꯑꯗꯨ ꯅꯪ ꯊꯣꯛꯂꯛꯄ ꯀꯥꯟꯗ ꯃꯥꯗꯤ ꯆꯥꯕ ꯌꯥꯏ ꯅꯪꯅ ꯂꯩꯕꯤꯔꯒ
ꯑꯗꯨꯕꯨꯗꯤ ꯌꯥꯏꯕ ꯑꯩꯗꯤ ꯆꯥꯅꯤꯡꯗꯦꯕ
ꯑꯁ ꯌꯥꯗꯦꯍꯦ ꯅꯪꯁꯨ ꯆꯥꯒꯗꯕꯅꯤ ꯑꯗꯨ ꯑꯣꯏꯔꯗꯤ
ꯍꯣꯏ ꯑꯩꯅꯗꯤ ꯑꯗꯨꯝ ꯍꯨꯏ ꯍꯨꯏ ꯑꯃꯗꯤ ꯑꯗꯨꯝ ꯑꯣꯐꯔ ꯇꯧꯔꯒ ꯀꯔꯤꯔ ꯆꯠꯄ ꯌꯥꯏꯕ ꯑꯗꯨꯕꯨꯗꯤ ꯑꯗꯨꯒ ꯑꯩꯗꯤ ꯆꯥꯅꯤꯡ ꯆꯥ ꯆꯥꯕꯗꯤ ꯆꯥꯗ꯭ꯔꯒꯥ ꯑꯩ ꯑꯩ ꯑꯧ
ꯅꯪꯗꯤ ꯀ꯭ꯔꯤ ꯆꯥꯔꯅꯤ ꯑꯗꯨ ꯑꯣꯏꯔꯗꯤ
ꯑꯩꯗꯤ ꯀꯔꯤꯔ ꯑꯗꯨꯝ ꯂꯣꯀꯦꯜ ꯂꯣꯀꯦꯜꯗꯣ
ꯌꯥꯗꯦ ꯍꯦ ꯑꯗꯨ ꯑꯣꯏꯔꯗꯤ
ꯂꯣꯀꯦꯜ ꯕꯥꯔꯠ ꯍꯥꯏꯕꯗꯣ ꯑꯗꯨꯝ ꯍꯥꯏꯔ ꯑꯗꯨꯝ ꯂꯧꯕ ꯌꯥꯏ ꯑꯃ
ꯑꯁ
ꯅꯣꯏ ꯅꯣꯏꯅ ꯅꯣꯏꯒ ꯊꯣꯡꯉꯣ ꯑꯩꯅ ꯑꯩꯒ ꯑꯩꯅ ꯊꯣꯡꯕꯤꯒꯦꯕ
ꯑꯦꯁ ꯑꯗꯨ ꯑꯣꯏꯗꯤ ꯌꯥꯝ ꯍꯥꯎꯔꯅꯤꯍꯦ ꯅꯪ ꯊꯣꯡꯔꯗꯤ
ꯇꯧꯕꯒꯤꯅꯤ
ꯑꯩꯈꯣꯏꯅ ꯌꯥꯝ ꯍꯩꯔꯝꯒꯅꯤꯗ ꯑꯗꯨ ꯑꯣꯏꯔꯗꯤ
ꯑꯩ
ꯑꯥ
ꯑꯩꯅ ꯊꯣꯡꯕ ꯉꯥꯛꯇꯅꯦ ꯍꯩꯌꯦ
ꯑꯁ ꯅꯪꯒꯤ ꯃꯐꯝꯗꯣ ꯍꯧꯖꯤꯛ ꯅꯣꯡ ꯆꯨꯕ꯭ꯔꯣ
ꯆꯨꯗꯦꯗ ꯀꯔꯤꯒꯤ ꯅꯣꯡꯅꯣ
ꯈꯣꯟꯖꯦꯜꯁꯤꯗꯤ ꯌꯥꯗꯦ ꯍꯦ ꯍꯧꯖꯤꯛ ꯀꯩ ꯀꯩꯅꯣ ꯅꯪ ꯊꯕꯛ ꯁꯨꯕ꯭ꯔꯣ ꯍꯧꯖꯤꯛ
ꯑꯩꯒꯤ ꯄꯣꯛꯀꯦꯠꯇ ꯊꯝꯕꯒꯤꯅꯦ ꯐꯣꯟꯁꯦ
ꯑꯁ ꯑꯗꯨꯝ ꯑꯗꯨꯃꯥꯏꯅ ꯇꯧꯒꯅꯨꯍꯦ ꯅꯪ ꯑꯁ ꯋꯥꯔꯤ ꯁꯥꯟꯅꯔꯗꯤ ꯐꯖꯅ ꯁꯥꯟꯅꯧꯍꯦ
ꯉꯔꯥꯛ ꯉꯔꯥꯛꯇꯤ ꯀꯔꯤꯁꯨ ꯀꯥꯏꯗꯦ
ꯑꯁ ꯌꯥꯗꯦꯍꯦ ꯑꯗꯨꯃꯥꯏꯅ ꯇꯧꯔꯗꯤ ꯀꯩꯅꯣ ꯈꯣꯟꯖꯦꯜꯗꯣ ꯌꯥ ꯎꯝ
ꯌꯥꯝ ꯇꯧꯔꯗꯤ ꯌꯥꯗꯦꯕ ꯑꯗꯨꯕꯨ ꯈꯤꯇꯪ ꯈꯤꯇꯪꯗꯤ ꯌꯥꯏꯌꯦ ꯀꯔꯤꯁꯨ ꯀꯥꯏꯗꯦ
ꯎꯝ ꯍꯣꯏ ꯑꯗꯨꯕꯨꯗꯤ ꯆꯨꯝꯃꯦ ꯆꯨꯝ ꯑꯁ ꯍꯧꯖꯤꯛ ꯀꯥꯟꯁꯤ ꯅꯪ ꯅꯪꯕꯨ ꯎꯗꯕꯁꯨ ꯀꯨꯏꯔꯦ ꯑꯁ ꯁꯛ ꯌꯥꯝ ꯐꯖꯔꯝꯒꯅꯤꯗ ꯍꯧꯖꯤꯛꯀꯥꯟꯁꯤꯗꯤ
ꯑꯁ ꯁꯛꯇꯤ ꯌꯥꯝ ꯊꯤꯌꯦ ꯀꯔꯤꯒꯤꯅꯣ ꯁꯛꯄꯨꯗꯤ ꯍꯪꯒꯅꯨꯍꯦ
ꯑꯁ ꯁꯛ ꯐꯖꯕꯒꯤꯅꯦ ꯅꯨꯄꯤ ꯂꯩꯔꯤꯗꯣ
ꯍꯩ ꯍꯥ ꯁꯛ ꯐꯖꯅꯤꯡ ꯁꯛ ꯐꯖꯅꯤꯡꯗ꯭ꯔꯦ ꯑꯩ ꯁꯛ ꯌꯥꯝ ꯊꯤ
ꯑꯁ ꯀꯔꯤꯒꯤ
ꯁꯛ ꯐꯖꯔꯒ ꯀꯅꯥꯕ ꯂꯩꯇꯦ ꯑꯩꯉꯣꯟꯗ
ꯑꯁ ꯅꯆꯤꯟ ꯊꯤꯒꯅꯨ ꯑꯗꯨꯗꯤ
ꯁꯛ ꯐꯖꯕꯁꯤ ꯑꯗꯨꯝ ꯀꯔꯤꯔ ꯑꯗꯨꯝ ꯑꯩꯁꯨ ꯁꯛꯄꯗ
ꯑꯣ ꯄꯥꯝ ꯀꯔꯤ ꯍꯥꯏꯁꯦꯔꯥ ꯑꯩꯁꯨ ꯑꯗꯨꯒꯤ ꯄꯥꯝꯃ ꯄꯥꯝꯃ ꯑꯗꯨꯝ ꯑ ꯑꯃꯅ ꯈꯟꯕ ꯃ ꯃꯇꯝꯅ ꯑꯃꯅ ꯈꯟꯕ ꯃꯇꯝ ꯄꯥꯝꯗꯦꯗ ꯁꯛ ꯐꯖꯕꯁꯦ꯫
ꯑꯃꯔꯛ ꯗꯥꯟꯁ ꯇꯧꯔꯒ ꯊꯥꯔꯛꯎꯅꯦ ꯅꯪꯒꯤ ꯅꯪꯒꯤꯗꯣ꯫
ꯇꯜꯂꯦꯍꯦ ꯑꯗꯨꯒꯨꯝꯕꯗꯤ꯫
ꯑꯁ ꯅꯪꯁꯨ ꯌꯥꯗꯦꯍꯦ꯫ ꯑꯩꯅ ꯍꯥꯏꯕꯗꯨ ꯑꯩꯅ ꯍꯥꯏꯕꯗꯨ ꯇꯧꯈ꯭ꯔꯕꯣ ꯅꯪ꯫
ꯑꯗꯨ ꯇꯧꯕ ꯌꯥꯗꯦꯅꯦ ꯑꯗꯨ꯫
ꯑꯁ꯫ ꯅꯪ ꯊꯥꯖꯗꯦꯍꯦ ꯅꯪ ꯇꯧꯕ ꯍꯩꯗꯕ ꯃꯥꯜꯂꯦꯗ꯫
ꯑꯗꯨꯒꯤ ꯅꯠꯇꯦ꯫
ꯀꯅꯥꯒ ꯂꯩꯔꯤꯅꯣ ꯍꯧꯖꯤꯛꯇꯤ ꯋꯥꯁꯨ ꯐꯖꯅ ꯉꯥꯡꯗꯦ꯫ ꯇꯨꯝꯅꯤꯡꯕ ꯃꯥꯜꯂꯦꯍꯦ ꯅꯪ꯫
ꯍꯧꯖꯤꯛꯇ ꯏꯊꯟꯗ ꯎꯝ ꯅꯪꯒꯤ ꯀꯔꯤꯔ ꯑꯗꯨ ꯑꯥꯏ ꯐꯣꯟ ꯁꯤꯛꯁ ꯇꯤꯟ ꯀꯌꯥꯔꯥ ꯈꯪꯕ ꯗꯦꯝꯁꯦ
ꯑꯩꯒꯤꯁꯨ ꯐꯣꯟ ꯑꯅꯧꯕ ꯂꯧꯕꯤꯌꯨꯅꯦ꯫ ꯅꯪ ꯌꯥꯝ ꯄꯥꯏꯌꯦꯅ ꯄꯩꯁꯥ꯫
ꯄꯥꯏꯗꯦ ꯑꯩꯈꯣꯏ ꯄꯥꯏꯗꯦ꯫
ꯁꯦꯜ ꯄꯥꯏꯗꯦ ꯑꯩ ꯍꯧꯖꯤꯛꯇꯤ ꯗ꯭ꯌꯨꯇꯤ ꯅꯨꯄꯤ ꯃꯃꯥꯅ
ꯂꯣꯏꯔ ꯂꯣꯏꯔꯕꯣ ꯍꯧꯖꯤꯛꯇꯤ꯫
ꯂꯣꯏꯔꯗꯤ ꯀꯥꯏꯗ ꯆꯠꯀꯅꯤ
ꯔꯨꯝꯗ꯫
ꯑꯁ ꯔꯨꯝꯗ ꯑꯗꯨ ꯑꯣꯏꯔꯗꯤ ꯀꯅꯥ ꯆꯥꯛ ꯏꯟꯁꯥꯡ ꯊꯣꯡꯔꯅꯤ ꯅꯣꯏ ꯅꯣꯏꯕꯨꯗꯤ꯫
ꯑꯩꯈꯣꯏ ꯃꯔꯨꯞꯁꯤꯅ ꯊꯣꯡ
ꯑꯁ ꯅꯪꯗꯤ ꯀꯔꯝ ꯀꯥꯟꯗ ꯊꯣꯡꯕ꯫
ꯑꯩꯈꯣꯏ ꯃꯔꯨꯞꯁꯤꯡꯅ ꯊꯣꯡꯉꯗꯤ ꯑꯩꯅ ꯀꯔꯝ ꯍꯥꯏꯅ ꯊꯣꯡꯕ꯫
ꯍꯥꯏꯗꯤ ꯑꯥ ꯅꯠꯇꯦꯍꯦ ꯅꯪ ꯀꯔꯝ ꯀꯥꯟꯗ ꯊꯣꯡꯕꯅꯣ ꯍꯥꯏꯕꯅꯦ ꯃꯣꯔꯅꯤꯡꯗꯔ ꯅꯠꯇ꯭ꯔꯒ꯫
ꯏꯁ ꯑꯗꯨꯝ ꯑꯗꯨꯝ ꯑꯗꯨꯃꯥꯏꯅ ꯇꯧꯗꯦꯗ ꯑꯗꯨꯝ ꯐ꯭ꯔꯤ ꯐ꯭ꯔꯤꯗ ꯂꯩꯕꯁꯤꯡ ꯑꯗꯨꯝ ꯊꯣꯡꯕꯅꯦ ꯑꯩꯈꯣꯏꯗꯤ꯫
ꯑꯁ ꯌꯥꯏꯍꯦ ꯑꯗꯨꯗꯤ꯫
ꯑꯩꯈꯣꯏꯗꯤ꯫ ꯅꯨꯡꯉꯥꯏꯗ ꯑꯗꯨ꯫
ꯑꯁ꯫
ꯃꯣꯏꯁꯨ ꯑꯍꯥꯎ ꯑꯍꯥꯎꯕ ꯈꯛ
ꯍꯧꯖꯤꯛ
ꯍꯣꯏ ꯃꯣꯏꯁꯨ ꯑꯍꯥꯎ ꯑꯍꯥꯎꯕ ꯈꯛꯇꯅꯤꯗ꯫
ꯑꯁ ꯑꯗꯨ ꯑꯣꯏꯔꯗꯤ ꯌꯥꯝ ꯐꯩꯅ ꯑꯍꯥꯎ ꯑꯍꯥꯎꯕ ꯊꯣꯡꯉꯗꯤ꯫
ꯎꯝ꯫
ꯅꯪ ꯀꯩꯅꯣ ꯁꯅꯥꯕꯗꯤ ꯌꯦꯡꯕ꯭ꯔꯣ ꯐꯨꯠꯕꯣꯜ꯫
ꯍꯧꯖꯤꯛꯇꯤ ꯌꯦꯡꯗ꯭ꯔꯦ ꯍꯣꯏ ꯌꯦꯡꯕꯗꯤ ꯌꯦꯡꯉ ꯑꯗꯨꯒ ꯐꯖꯅ
ꯑꯁ ꯍꯥꯛꯆꯥꯢ ꯅꯨꯡꯉꯥꯢꯇꯦ ꯍꯌꯦꯡ ꯀꯩꯅꯣ ꯍꯌꯦꯡꯗꯤ ꯑꯃꯨꯛ ꯍꯧꯔꯦꯅꯦ
ꯍꯣꯏ ꯗꯦꯠ ꯐꯤꯞꯇꯤꯟꯗ ꯑꯃꯨꯛ ꯍꯧꯒꯅꯤ ꯍꯧꯖꯤꯛ ꯗꯦꯠ ꯀꯌꯥꯔꯥ ꯗꯦꯠ ꯊꯥꯔꯇꯤꯟꯅꯦꯀꯣ ꯅꯣꯡ ꯅꯤꯅꯤ ꯂꯩꯩꯅꯤ
ꯅꯠꯇꯦꯍꯦ ꯅꯣꯡꯉꯥꯜꯂꯦ ꯅꯠꯇꯦꯍꯦ ꯍꯌꯦꯡ ꯅꯨꯡꯗꯥꯡꯗ ꯍꯧꯔꯅꯤꯅ
ꯗꯦꯠ ꯐꯤꯞꯇꯤꯟꯗꯅꯦ ꯕꯣꯜ ꯂꯩꯕꯗꯣ ꯍꯧꯖꯤꯛ ꯗꯦꯠ ꯐꯣꯔꯇꯤꯟ ꯍꯧꯖꯤꯛꯇꯤ
ꯚꯔꯣ ꯃꯈꯥꯏꯗꯅꯤꯅ
ꯗꯦꯠ ꯐꯣꯔꯇꯤꯟꯗ ꯂꯩꯕ꯭ꯔꯥ ꯕꯣꯜ
ꯑꯣꯏꯔꯝꯒꯅꯤ
ꯗꯦꯠ ꯐꯣꯔꯇꯤꯟꯗ ꯂꯩꯇꯦ ꯐꯤꯞꯇꯤꯟ ꯐꯤꯐꯇꯤꯟꯗꯅꯦ ꯂꯩꯕꯗꯣ
ꯇꯨꯋꯤꯞ ꯊꯥꯔꯇꯤ ꯑꯣ ꯀꯩꯅꯣ ꯚꯔꯣ ꯃꯈꯥꯏ ꯇꯥꯔꯗꯤ ꯐꯤꯞꯇꯤꯟ ꯗꯦꯠ ꯐꯤꯞꯇꯤꯟꯅꯤꯅ
ꯍꯧꯖꯤꯛꯇꯤ ꯐꯣꯔꯇꯤꯟꯅ ꯑꯣꯏꯔꯝꯒꯅꯤꯀꯣ ꯑꯗꯨꯅꯤ ꯍꯧꯖꯤꯛꯇꯤ ꯗꯦꯠ ꯐꯨꯇꯤꯡꯁꯨ ꯂꯥꯛꯇꯦ ꯍꯧꯖꯤꯛ ꯗꯦꯠ ꯐꯤꯞꯇꯤꯟꯗꯅꯦ ꯂꯩꯕꯗꯣ ꯗꯦꯠ ꯐꯤꯞꯇꯤꯟ ꯇꯨꯌꯦꯜꯕꯑꯦ ꯑꯦꯝꯗꯅꯦ ꯂꯩꯕꯗꯣ
ꯍꯥ
ꯑꯗꯨꯒꯤꯅꯦ ꯍꯧꯖꯤꯛꯇꯤ ꯗꯦꯠ ꯊꯥꯔꯇꯤꯟꯅꯦꯕ
ꯑꯗꯨꯒꯅꯤ ꯅꯪꯗꯤ ꯀꯅꯥꯕꯨ ꯁꯄꯣꯔꯠ ꯇꯧꯅꯤ
ꯑꯩꯗꯤ ꯐ꯭ꯔꯥꯟꯁꯒ ꯏꯁꯄꯦꯟ ꯂꯩꯕꯅꯤꯅꯀꯣ ꯑꯩ ꯁꯥꯕꯣꯔꯠ ꯇꯧꯒꯅꯤ
ꯑꯁ
ꯐꯤꯅꯦꯜꯗ ꯍꯥ
ꯉꯝꯃꯣꯏꯕ ꯅꯣꯏ ꯃꯣꯏ
ꯏꯁꯄꯦꯟꯅ ꯐ꯭ꯔꯥꯟꯁ ꯍꯥꯏꯕꯔꯥ
ꯍꯣꯏ
ꯈꯪꯗꯦꯗ ꯀꯅꯅꯥ ꯂꯥꯁꯇ ꯑꯣꯏꯔꯝꯒꯅꯤ ꯐꯤꯐꯥ ꯋꯥꯔꯜ ꯀꯞꯇ ꯗꯦꯠ ꯀꯌꯥꯗꯔꯥ ꯐꯤꯅꯦꯜ
ꯎꯝ ꯇꯨꯢꯗꯤ ꯐꯣꯔ ꯑꯣꯢꯔꯝꯒꯅꯤꯗ
ꯍꯥ
ꯇ꯭ꯋꯤꯟꯇꯤ ꯐꯣꯔ ꯑꯣꯏꯔꯝꯒꯅꯤꯕ
ꯇ꯭ꯋꯦꯟꯇꯤ ꯐꯣꯔ ꯌꯥꯝ ꯁꯤ ꯇ꯭ꯋꯦꯟꯇꯤ ꯐꯣꯔ ꯀꯔꯤꯒꯤ ꯌꯥꯝ ꯂꯞꯈ꯭ꯔꯦꯗ ꯍꯧꯖꯤꯛꯇꯤ ꯇꯤꯝ ꯇꯤꯝ ꯃꯉꯥ ꯈꯛꯇꯅꯤꯀꯣ ꯂꯩ ꯇꯤꯝ ꯃꯉꯥ ꯈꯛꯇꯅꯤꯀꯣ ꯂꯩꯕꯁꯦ
ꯅꯠꯇꯦ ꯍꯦ ꯃꯔꯤ ꯈꯛꯇꯅꯦ
ꯐꯣꯔ ꯇꯤꯟ ꯈꯥꯛꯇꯅꯦ ꯂꯩꯕꯁꯦ
ꯑꯥꯝ
ꯑꯗꯨꯒ ꯍꯧꯖꯤꯛ ꯁ꯭ꯄꯦꯟꯒ